ꯇꯥꯔꯕꯣ
ꯇꯌꯦ
ꯑ ꯉꯁꯥꯏꯒꯤ ꯋꯥꯔꯤꯗ ꯑꯃꯨꯛ ꯁꯥꯥꯁꯦꯀꯣ
ꯅꯨꯡꯁꯤꯈ꯭ꯔꯕ ꯈ꯭ꯋꯥꯏꯗꯒꯤ ꯄꯥꯝꯖꯕ ꯋꯥꯔꯤꯗꯨ ꯑꯃꯨꯛꯀ ꯁꯥꯕꯤꯌꯨ
ꯑꯗꯨ ꯁꯥꯒꯦ ꯁꯥꯒꯦ ꯀꯩꯅꯣꯗꯅꯦ ꯑꯣꯖꯥ ꯑꯣꯏꯕꯒꯤꯗꯣ
ꯍꯣꯏ ꯍꯣꯏ
ꯑꯗꯣ ꯑꯩꯈꯣꯏ ꯈꯨꯂꯣꯒꯤꯗꯣ ꯑꯗꯣ ꯑꯩꯒꯤ ꯑꯩ ꯑꯉꯥꯡ ꯑꯗꯨꯃꯥꯏꯅ ꯂꯧꯋꯦꯕꯀꯣ ꯑꯉꯥꯡ ꯑꯩꯅ ꯍꯥꯏꯕ ꯃ ꯀꯟꯗꯤ ꯁ ꯄꯨꯔꯥ ꯁꯨꯗꯕ꯭ꯔꯥꯗꯤ ꯈꯪꯗꯦ ꯃꯣꯏ ꯂꯧꯔꯦ ꯑꯗꯣ ꯑꯉ ꯍꯣꯏ ꯑꯩꯅ ꯇꯣꯉꯥꯟ ꯇꯣꯉꯥꯟꯅ ꯂꯧꯋꯦꯕ ꯑꯗꯣ ꯃꯣꯏꯁꯤꯡꯁꯦ ꯌꯥꯝ ꯅꯨꯡꯁꯤꯕꯅꯦꯕ ꯑꯩꯅꯀꯣ ꯃꯣꯏꯒꯤ ꯑ ꯑꯗꯨꯃꯥꯏꯅ ꯇꯧꯕꯒꯤ ꯃꯣꯏꯁꯨ ꯃꯣꯏꯒꯤ ꯍꯩꯅꯧꯗꯕꯣꯡ ꯑꯣꯏꯔꯣ ꯏꯁꯤꯡꯒꯤꯒꯤ ꯊꯕꯤꯒꯨꯝꯕꯁꯦ ꯃꯣꯏ ꯃꯃꯥ ꯑꯩꯈꯣꯏꯅ ꯄꯨꯔꯛꯑꯗꯤ ꯑꯩꯒꯤꯗ ꯍꯦꯛ ꯑꯣ ꯆꯥꯒꯤꯗꯃꯛ ꯊꯤꯜꯂꯨꯒꯦ ꯍꯦꯟꯅ ꯍꯦꯍꯦ ꯍꯥꯏꯑꯦ ꯍꯥꯏꯑꯕ
ꯌꯥꯝ ꯅꯨꯡꯁꯤꯁꯦꯗ ꯀꯣ
ꯇꯝꯂ ꯑꯦ ꯅꯣꯡꯃꯁꯨ ꯑꯣꯀꯦ ꯆꯥꯛꯀꯦ ꯑꯣꯀꯦ ꯃꯆꯤꯟꯖꯥꯛ ꯊꯤꯕꯠ ꯑꯩ ꯑꯉꯥꯡꯁꯤꯡꯗꯣ ꯑꯩꯗꯤ ꯊꯤꯕ ꯍꯩ ꯍꯩꯕ ꯍꯩꯔꯣꯏꯗꯕꯧ ꯃꯥꯟꯕ ꯑ ꯅꯣꯡꯃꯁꯦ ꯑꯣꯀꯦ ꯃꯆꯤꯟꯖꯥꯛ ꯊꯤꯕ ꯆꯠꯀꯦ ꯍꯥꯏꯅ ꯑꯩꯅ ꯊꯣꯛꯑꯦꯕ ꯑꯗꯨꯅ ꯑꯩꯉꯣꯟꯗ ꯑꯣꯖꯥ ꯑꯣꯖꯥ ꯍꯥꯏꯅ ꯀꯧꯔꯛꯑꯦ ꯍꯥꯏꯅ ꯍꯣꯏ ꯀꯅꯥꯅꯣ ꯍꯥꯏꯅ ꯃꯣꯏ ꯃꯣꯏꯁꯦ ꯃꯔꯤ ꯂꯩꯔꯝꯃꯦ ꯑꯣꯖ ꯅꯪ ꯀꯥꯏ ꯆ ꯑꯗꯨ ꯑꯩꯅ ꯑꯣꯖꯥꯁꯦ ꯃꯊꯛ ꯀꯥꯔ ꯊꯕꯤꯁꯦ ꯑꯣꯛꯀꯦ ꯂꯣꯏꯅ ꯂꯧꯕ ꯆꯠꯒꯦ ꯍꯥꯏꯗꯧꯕꯅꯦ ꯍꯥꯏꯔ ꯃꯣꯏꯁꯦ ꯑꯣꯖꯥ ꯑꯩ ꯑꯩꯈꯣꯏꯁꯨ ꯌꯥꯎꯏꯦ ꯍꯥꯏꯅ ꯍꯥꯏꯌꯦꯕ ꯑꯦ ꯌꯥ ꯔꯅ ꯅꯣꯏ ꯍꯩꯇꯗꯤ ꯈꯣꯠꯇ꯭ꯔꯦ ꯍꯥꯏꯅ ꯃꯣꯏ ꯌꯥꯎꯒꯦ ꯍꯥꯏꯕ ꯑꯩ ꯄꯨꯔꯦꯕ ꯑꯩꯉꯣꯟꯗꯒꯤ ꯑꯃꯊꯛ ꯀꯥꯕ ꯍꯩꯕ ꯋꯥꯅꯤꯗ
ꯑ ꯅꯈꯣꯏ
ꯍꯕꯨ ꯀꯣꯏꯅ ꯍꯂꯦ ꯑꯩꯅꯀꯣ
ꯍꯣꯏ
ꯊꯕꯤꯒꯤ ꯄꯥꯝꯕꯤꯗ ꯅꯦꯛꯑꯦꯕ ꯃꯣꯏ ꯑꯗꯨꯝ ꯈꯨꯟ ꯈꯨ ꯃꯈꯥ ꯇꯥꯕꯒꯨꯝꯕ ꯂꯣꯏꯅ ꯈꯨꯜꯂꯒ ꯃꯣꯏꯁꯨ ꯈꯔ ꯄꯨꯕꯤꯕꯒꯤ ꯑꯣꯛ ꯀꯤ ꯃꯆꯤꯟꯖꯥꯛ ꯄꯣ ꯅꯨꯃꯤꯠ ꯍꯨꯝꯅꯤꯒꯤ ꯄꯨꯔꯛꯄꯅꯦ ꯑꯩꯈꯣꯏꯗꯣ
ꯑꯁ ꯌꯥꯝ ꯐꯥꯏ ꯑꯣꯖꯥ ꯍꯥꯏꯕꯒꯤ ꯌꯥꯝꯅ ꯅꯨꯡꯉꯥꯏꯕ ꯍꯥꯏꯕꯗꯣ ꯍꯥꯏꯕꯗꯤ ꯑꯈꯣꯏꯅ ꯇꯥꯛꯄꯤꯕ ꯅꯠꯇꯕ ꯈ꯭ꯋꯥꯏꯗꯒꯤ ꯀꯔꯤ ꯍꯥꯏꯁꯤꯔꯥ ꯑꯗꯨ ꯑꯣꯖꯥ ꯍꯥꯏꯕꯁꯤ ꯑꯇꯣꯞꯄ ꯑꯣꯖꯥꯁꯤꯡꯗꯤ ꯀꯔꯤ ꯍꯥꯏꯁꯤꯔ ꯑꯣꯖꯥꯕꯨ ꯑꯣꯖꯥꯅꯤ ꯑꯗꯨꯕꯨ ꯑꯣꯖꯥ ꯈꯣꯏ ꯑ ꯀꯔ꯭ꯤ ꯍꯥꯏꯁꯤꯔ
ꯑꯣꯖꯥꯕꯨ ꯅꯨꯡꯁꯤꯗꯕ ꯑ
ꯍꯣꯏ ꯑꯗꯨ ꯂꯩꯌꯦ ꯑꯣꯖꯥꯅꯦ ꯑꯗꯨꯕꯨ ꯑꯣꯖꯥ ꯂꯣꯏꯅꯃꯛꯇꯨ ꯁꯥꯇ꯭ꯔꯥꯁꯤꯡꯁꯨ ꯁꯨꯃꯥꯏꯅ ꯇꯧꯗꯦꯕꯀꯣ ꯇꯁꯦꯡꯅ ꯍꯥꯏꯔꯒꯤ
ꯇꯧꯒꯗꯕꯅꯦ ꯍꯧꯖꯤꯛ ꯐꯥꯎ ꯑꯩꯗꯣ ꯑꯩꯈꯣꯏ ꯈꯨꯟ ꯑꯗꯨ ꯃꯇꯝꯗꯗꯤ ꯑꯩ ꯑꯣꯖꯥ ꯑꯣꯏꯌꯦꯅ ꯑꯗꯨ ꯃꯇꯝ ꯂꯣꯏ ꯑꯩꯅ ꯑꯗꯨ ꯑꯣꯖꯥ ꯑꯣꯏꯕꯗꯣ ꯆꯍꯤ ꯑꯃꯨꯛ ꯑꯍꯨꯝ ꯃꯔꯤ ꯆꯠꯈ꯭ꯔꯦꯕ
ꯍꯣꯏ
ꯍꯧꯖꯤꯛꯁꯦ ꯑꯩꯉꯣꯟꯗ ꯑꯣꯖꯥ ꯀꯧꯔꯤꯅꯦꯕ ꯑꯩꯅ ꯀꯨꯝꯍꯩꯒꯤꯒꯨꯝꯕ ꯂꯥꯛꯄꯁꯦ ꯍꯥꯏꯕꯗꯤ ꯀꯨꯝꯍꯩꯒꯨꯝꯕ ꯃꯣꯏꯁꯦ ꯍꯧꯖꯤꯛꯇꯤ ꯀ꯭ꯂꯥꯁ ꯁꯚꯦꯟ ꯀꯥꯕꯁꯨ ꯌꯥꯎꯔꯦꯕꯀꯣ ꯑꯣꯖꯥ ꯅꯪ ꯀꯔꯤ ꯅꯨꯃꯤꯠꯇꯔꯛꯄ꯭ꯔꯥ ꯍꯥꯏꯅ ꯍꯪꯕꯅꯦꯕ
ꯌꯥꯝ ꯍꯔꯥꯎꯏꯅꯍ ꯅꯨꯄꯤ ꯑꯃꯁꯦ
ꯑꯗꯨꯒꯤ ꯑꯩꯁꯨ ꯁꯨꯝ ꯆꯠꯈ꯭ꯔꯗꯤ ꯃꯣꯏꯒꯤ ꯀꯩꯅꯣꯃ ꯄꯔꯛꯇ꯭ꯔꯗꯤ ꯅꯨꯡꯉꯥꯏꯇ꯭ꯔꯦꯕ ꯆꯥꯕ ꯌꯥꯕ ꯑꯃꯀꯣ ꯕꯣꯔꯥꯗꯪ ꯑꯣꯏꯔꯁꯨ ꯑꯩꯅ ꯂꯩꯕ ꯇꯝꯄꯥꯛꯇ ꯂꯩꯕꯒꯤ ꯄꯣꯠ ꯑꯍꯥꯎꯕ ꯑꯃ ꯑꯗꯨꯝ ꯂꯩꯔꯒ ꯄꯨꯔꯛꯄꯤꯌꯦꯕ ꯑꯗꯣ ꯃꯣꯏꯁꯨꯀꯣ ꯑꯩ ꯂꯩꯔꯗꯤ ꯑꯩ ꯂꯥꯛꯑꯗꯤ ꯑꯩꯅ ꯄꯤꯒꯅꯤ ꯍꯥꯏꯕꯒꯤ ꯇꯥꯏꯞꯇ ꯃꯣꯏꯁꯦ ꯑꯩꯒꯤ ꯑꯩꯒꯤ ꯏꯇꯨꯡ ꯍꯦꯛ ꯏꯂꯛꯑꯦ ꯕ
ꯍꯣꯏ ꯑꯗꯨꯅꯦ ꯑꯗꯨꯅꯤ ꯍꯥꯏꯕꯗꯤ ꯑꯗꯨꯅꯦ ꯍꯥꯏꯕꯗꯤ ꯁꯥꯇ꯭ꯔꯥꯁꯤꯡꯒ ꯑꯣꯖꯥ ꯑꯃꯗ ꯑ ꯅꯨꯡꯁꯤꯖꯕ ꯑꯃ ꯒ ꯊꯥꯒꯠꯆꯕ ꯑꯗꯨꯒ ꯃꯈꯣꯏꯅ ꯄꯥꯝꯖꯕꯀꯣ ꯑꯣꯖꯥꯅ ꯁꯨꯃꯥꯏꯅ ꯇꯧꯒꯅꯤ ꯑꯩꯈꯣꯏꯕꯨ ꯑꯣꯖꯥꯁꯤꯅ ꯁꯨꯃꯥꯏꯅ ꯇꯧꯒꯅꯤ ꯍꯥꯏꯕ ꯊꯥꯒꯠꯆꯕ ꯑꯃ ꯂꯩꯗꯅ ꯑꯗꯨꯒꯤꯅꯦ ꯑꯗꯨꯒꯨꯝꯕ ꯑꯣꯖꯥꯁꯤꯡꯗꯨ ꯐꯥꯎꯗꯕꯁꯨ ꯌꯥꯝ ꯀꯔꯤ ꯍꯥꯏꯁꯤꯅ ꯑꯣꯖꯥ ꯈꯨꯗꯤꯡꯃꯛꯁꯨꯨ ꯁꯨꯃꯥꯏꯅ ꯇꯧꯕ ꯇꯧꯔꯔꯣꯏꯕ
ꯎꯝ
ꯑꯗꯨ ꯑꯣꯖꯥ ꯈꯔꯅꯗꯤ ꯁꯨꯃꯥꯏꯅ ꯇꯧꯒꯅꯤ
ꯑꯣ ꯑꯩꯈꯣꯏ ꯑꯩꯈꯣꯏꯒꯤ ꯑꯩꯈꯣꯏ ꯆꯤꯡꯗꯗꯤ ꯑꯉꯥꯡ ꯌꯥꯝ ꯌꯥꯝ ꯄꯣꯛꯑꯦꯅ ꯈ꯭ꯔ ꯀꯣ ꯑꯗꯨꯒꯤ ꯑꯩꯈꯣꯏ ꯂꯩꯀꯥꯏꯒꯤꯁꯦ ꯃꯆꯥ ꯈꯔ ꯌꯥꯝ ꯄꯣꯛꯑꯦꯕ ꯃꯣꯏꯒꯤꯁꯦ ꯑꯩꯅ ꯃꯣꯏꯒꯤ ꯀꯃꯥꯏꯅ ꯗꯤꯁꯀꯥꯎꯟ ꯁꯥꯕ꯭ꯔꯥ ꯍꯥꯏꯔ ꯃꯤ ꯑꯍꯨꯝ ꯂꯧꯕꯗ ꯃꯤ ꯃꯤ ꯑꯅꯤꯅꯤ ꯑꯩꯅ ꯐ꯭ꯔꯤ ꯄꯤꯔꯤꯁꯦ ꯑꯗꯨꯁꯨ ꯆꯥꯡ ꯅꯥꯏꯅ ꯄꯤꯔꯛꯇꯦ ꯑꯗꯨ ꯌꯥꯝ ꯅꯣꯛꯅꯤꯡꯉꯥꯏ ꯍꯣꯏ ꯃꯣꯏꯁꯦ ꯆꯥꯇ꯭ꯔꯦꯠꯁꯨ ꯂꯨꯄꯥ ꯆꯥꯇ꯭ꯔꯦꯠ ꯄꯤꯅꯤꯡꯉꯥꯏ ꯋꯥꯠꯄ ꯑꯃ ꯑꯩꯗꯤ ꯀꯥꯎꯔꯦꯕꯀꯣ ꯑꯗꯨ ꯋꯥꯠꯄ ꯃꯥꯜꯂꯦ ꯑꯗꯨ ꯃꯣꯏꯁꯦ ꯍꯧꯖꯤꯛ ꯍꯧꯖꯤꯛꯁꯨ ꯄꯤꯕ ꯉꯝꯗ꯭ꯔꯤꯑꯕ ꯑꯗꯨꯒꯤ ꯑꯩ ꯂꯥꯛꯑꯗꯤ ꯍꯦꯛ ꯍꯦꯛ ꯄꯟꯕꯅꯦ ꯑꯁ ꯅꯆꯥꯁꯤꯡꯗꯣ ꯅꯪꯅ ꯀ꯭ꯂꯥꯁ ꯊ꯭ꯔꯤꯗ ꯇꯝꯔꯝꯕꯗꯣ ꯍꯧꯖꯤꯛꯇꯤ ꯑꯦꯠ ꯌꯧꯔꯦ ꯑꯗꯨꯕꯨ ꯄꯩꯁꯥꯁꯦ ꯄꯤꯕꯁꯦ ꯉꯝꯗꯦꯅꯦ ꯍꯥꯏꯕ ꯑꯩꯅ ꯐꯈꯤꯗꯧꯔꯒ ꯃꯣꯏ ꯇꯣꯂꯣꯞ ꯆꯥꯕ ꯀꯥꯟꯗ ꯁꯦꯟꯗꯣꯏ ꯌꯥꯎꯔ ꯄꯤꯔꯛꯑꯣꯍꯦ ꯍꯥꯏꯕꯤꯕ ꯅꯣꯛꯄꯅꯦ
ꯑ
ꯍꯣꯏ ꯃꯣꯏꯁꯨ ꯋꯥꯏꯑꯦ ꯈꯪꯉꯦꯕꯀꯣ ꯃꯣꯏ ꯆꯥꯇ꯭ꯔꯦꯠꯁꯨ ꯍꯥꯏꯗꯤ ꯃꯆꯥ ꯑꯃꯁꯨ ꯌꯥꯝꯕꯅꯤꯅ ꯂꯧ ꯆꯠꯂꯒ ꯃꯤꯒꯤ ꯊꯕꯛ ꯁꯨꯔꯒ ꯆꯥꯇ꯭ꯔꯦꯠ ꯄꯤꯊꯣꯛꯄ ꯍꯥꯏꯕꯁꯦ ꯌꯥꯝ ꯋꯥꯕꯅꯦꯕ
ꯑꯗꯨ ꯑꯗꯨꯣꯅꯦ ꯆꯃꯦ ꯆꯃꯦ
ꯑꯩꯅꯁꯨ ꯀꯥ ꯍꯦꯟꯅ ꯑꯩ ꯅꯤꯗꯔꯦꯗ ꯍꯥꯏꯗꯤ ꯑꯩꯅ ꯅꯤꯗꯕꯒꯤ ꯃꯥ ꯅꯤꯡ ꯂꯩꯕꯅꯦꯕ ꯑꯩꯅ ꯅꯤꯔꯗꯤ ꯃꯣꯏ ꯀꯩꯅꯣ ꯇꯧꯔꯅꯦꯕꯀꯣ ꯅꯤꯗꯦ
ꯑꯗꯨ ꯂꯧꯗ꯭ꯔꯁꯨ ꯏꯁꯣꯔꯅ ꯕꯣꯜꯒꯨꯝꯕ ꯄꯤꯕꯤꯒꯅꯤꯅ ꯅꯪꯒꯤ ꯑꯗꯨꯕꯨ ꯄꯤꯕꯤꯕꯒꯤꯅꯦ ꯍꯧꯖꯤꯛꯪ ꯇꯧꯔꯤꯕ ꯊꯕꯛꯁꯤꯡꯁꯦ ꯀꯔꯤ ꯍꯥꯏ ꯁꯛꯁꯦꯁ ꯑꯣꯏꯕ ꯍꯥꯏꯕ ꯇꯥꯔꯦꯀꯣ
ꯍꯣꯏꯅꯦ
ꯑꯗꯨ ꯑꯣꯏꯕꯒꯤꯅꯤ ꯍꯥꯏꯕꯗꯤ ꯑ ꯀꯩ ꯍꯥꯏꯔꯦ ꯑꯍꯟꯁꯤꯡꯅꯁꯨ ꯍꯥꯏꯦ ꯈ꯭ꯋꯥꯏꯗꯒꯤ ꯄꯥꯝꯖꯕ ꯑꯗꯨꯒ ꯈ꯭ꯋꯥꯏꯗꯒꯤ ꯐꯖꯕ ꯊꯕꯛꯁꯦ ꯑꯣꯖꯥ ꯑꯣꯖꯥꯁꯤꯡꯅꯤ ꯍꯥꯏꯕꯀꯣ
ꯑꯁꯃꯅꯦ ꯑꯦ ꯌꯥꯝ ꯅꯨꯡꯁꯤꯕꯅꯦ ꯑꯗꯨꯝ ꯂꯥꯛꯑꯗꯦ ꯅꯣꯏ ꯃꯤꯁꯇꯣ ꯅꯣꯏ ꯑꯣꯥꯗꯣ ꯀꯥꯏꯅ ꯇꯧꯔꯒꯀꯣ ꯇꯧꯕꯅꯦꯕ ꯑꯩ ꯑꯗꯣ ꯑꯩꯅ ꯀ꯭ꯂꯥꯁ ꯑꯩꯅ ꯀ꯭ꯂꯥꯁ ꯇꯦꯟ ꯍꯦꯛ ꯂꯣꯏꯕꯗꯁꯨ ꯑꯩꯈꯣꯏ ꯈꯨꯟꯒꯤ ꯁ꯭ꯀꯨꯜ ꯃꯆꯥ ꯂꯩꯌꯦꯕꯀꯣ
ꯍꯣꯏ
ꯑꯣ ꯃꯤꯒꯤ ꯃꯤꯒꯤ ꯃꯍꯨꯠ ꯊꯥ ꯑꯍꯨꯝ ꯄꯨꯔꯝꯃꯦ ꯑꯩ ꯊꯥꯎ ꯑꯩꯁꯦ ꯈꯪꯗꯦ ꯑꯩꯅ ꯏꯁꯥꯅ ꯄꯥꯝꯖꯕꯩꯔꯥ ꯈꯪꯗꯦ ꯃꯤꯒꯤ ꯃꯤꯒꯤ ꯃꯍꯨꯠꯄꯕꯁꯦ ꯍꯦꯛ ꯐꯪꯉꯦꯕ
ꯍꯣꯏ
ꯃꯤꯒꯤ ꯃꯍꯍꯨꯠ ꯀ꯭ꯂꯥꯁ ꯀꯌꯥꯗꯅꯣ ꯑꯩꯅ ꯇꯧꯕꯗꯣ ꯃꯣꯏ ꯑꯩꯈꯣꯏ ꯈꯨꯟꯒꯤ ꯁ꯭ꯀꯨꯜꯗꯣ ꯀ꯭ꯂꯥꯁ ꯀꯩꯅꯣ ꯐꯥꯎ ꯂꯩꯌꯦꯕ ꯀ꯭ꯂꯥꯁ ꯐꯣꯔ ꯐꯥꯎ ꯀꯣ
ꯍ
ꯍꯦ ꯑꯩꯉꯣꯟꯗ ꯍꯧꯖꯤꯛꯐꯥꯎ ꯃꯣꯏꯗꯤ ꯃꯤꯁ ꯀꯧꯔ ꯂꯩꯕꯅꯦ ꯊꯥꯏꯅ ꯇꯝꯈꯤꯕꯗꯣ
ꯑ ꯍꯥꯏꯕꯗꯤ ꯅꯪꯒꯤ ꯈꯨꯟꯁꯦ ꯍꯧꯖꯤꯛ ꯍꯧꯖꯤꯛ ꯐꯥꯎꯔꯤ ꯍꯧꯖꯤꯛ ꯊꯣꯛꯂꯤꯕ ꯀꯔꯤ ꯍꯥꯏꯁꯤꯔꯦ ꯍꯧꯖꯤꯛ ꯍꯧꯖꯤꯛ ꯊꯣꯛꯔꯤꯕꯒꯤ ꯃꯐꯝꯒꯤꯗꯨꯗꯒꯤꯔꯣ
ꯑꯣ ꯅꯠꯇꯦ ꯅꯠꯇꯦ ꯑꯩꯈꯣꯏ ꯑꯩꯈꯣꯏ ꯈꯨꯟꯗꯤ ꯑꯗꯨ ꯑꯗꯨ ꯑꯩꯈꯣꯏ ꯈꯨꯟ ꯆꯠꯅꯤꯡꯉꯥꯏꯗꯤ ꯈꯔ ꯂꯝꯕꯤꯗꯤ ꯆꯠꯄ ꯅꯨꯡꯉꯥꯏꯇꯦꯕꯀꯣ ꯑꯗꯨ
ꯍꯧꯖꯤꯛ ꯍꯧꯖꯤꯛ ꯍꯧꯔꯤꯕꯒꯤ ꯃꯐꯝꯗꯒꯤꯂꯥ ꯍꯥꯏꯕꯅꯤ ꯍꯥꯏꯕꯗꯤ ꯈꯨꯟ ꯍꯥꯏꯕꯗꯤ ꯑꯦꯔꯤꯌꯥ ꯀꯣ ꯅꯠꯇꯦ ꯅꯄ ꯏꯀꯗꯨ
ꯑꯥ
ꯍꯥꯏꯕꯗꯤ ꯅꯈꯣꯏ ꯈꯨꯣꯠꯅꯕꯗꯤ ꯏꯁꯇꯦꯠꯇ ꯍꯥꯏꯕꯗꯣ ꯑꯗꯨꯅꯦꯕ ꯑꯁꯨꯅꯦ ꯑꯁ ꯌꯨꯝ ꯆꯒꯦ ꯍꯅ ꯆ ꯅꯪꯒꯤ ꯂꯩ ꯍꯧꯖꯤꯛ ꯍꯧꯖꯤꯛ ꯂꯥꯏꯔꯤꯛ ꯐꯝꯖꯔꯣ ꯅꯪꯅ ꯑꯣꯖꯥꯗ ꯇꯥꯎꯕꯁꯦ ꯑꯗꯨꯗꯤ ꯇꯔꯣꯁꯦ ꯌꯥꯝꯃꯅꯤꯕ
ꯈꯣꯡꯗꯦ ꯑꯩꯁ ꯑꯗꯨꯒ ꯌꯥꯝ ꯅꯣꯛꯅꯤꯡꯕ ꯑꯃ ꯂꯩꯌꯦ ꯑꯁꯤ ꯑꯩꯈꯣꯏ ꯌꯨꯝ ꯃꯅꯥꯛꯇ ꯑꯩꯈꯣꯏꯅ ꯍꯧꯖꯤꯛ ꯏꯆꯦ ꯑꯩꯈꯣꯏꯅ ꯂꯩꯕꯅꯦꯀꯣ ꯑꯩꯈꯣꯏꯒꯤ ꯌꯨꯝꯒꯤ ꯃꯅꯥꯛꯇ ꯑꯃ ꯀꯩꯅꯣ ꯂꯩꯌꯦ ꯑꯉꯥꯡ ꯑꯍꯨꯝ ꯃꯔꯤ ꯂꯩꯑꯕ ꯃꯣꯏ ꯑꯍꯨꯝ ꯃꯔꯤꯔꯦꯕꯁꯦ ꯃꯣꯏꯁꯦ ꯀꯩꯅꯣꯝꯃ ꯇꯧ ꯅꯍꯥꯟꯁꯨ ꯃꯣꯏꯁꯦ ꯑꯉꯥꯡꯁꯤꯡꯗꯒꯤꯅꯤ ꯍꯥꯏꯅ ꯆꯦꯁꯦ ꯑ ꯃꯣꯏꯅ ꯆꯦ ꯌꯥꯝ ꯅꯨꯡꯁꯤꯕ ꯁꯦꯝꯃꯒ ꯂꯩ ꯑꯅꯤ ꯊꯦꯠꯂꯒ ꯑꯩꯈꯣꯏꯒꯤ ꯊꯣꯡꯒꯥꯟꯗ ꯊꯦꯠꯂꯝꯃꯦ ꯑꯣ ꯉꯔꯥꯡꯁꯨ ꯀꯣ ꯑꯃꯨꯛꯀ ꯃꯣꯏꯒꯤ ꯂꯦꯇꯔ ꯑꯃꯨꯛ ꯑꯩꯈꯣꯏꯒꯤ ꯑꯗꯨ ꯑꯩꯅ ꯂꯧꯕ ꯑꯩꯅ ꯂꯧꯔꯒ ꯄꯥꯕꯒꯤ ꯑꯉꯥꯡꯗꯨ ꯑꯩꯉꯣꯟꯗ ꯂꯣꯠꯅ ꯂꯧꯕ꯭ꯔꯥ ꯂꯧꯗꯕ꯭ꯔꯥ ꯌꯦꯡꯅꯩꯌꯦꯕ ꯂꯩꯃꯤꯟꯅꯕꯅꯦꯕ ꯌꯨꯝ ꯔ ꯂꯩꯃꯤꯟꯅꯕꯅꯦꯕ ꯁꯃꯥꯏꯅ ꯇꯧꯔꯦ ꯑꯗꯣ ꯉꯔꯥꯡꯁꯨ ꯑꯩꯗꯤ ꯃꯣꯏꯒꯤ ꯃꯤꯡꯁꯨ ꯈꯪꯗꯦꯕ ꯑꯗꯣ ꯃꯣꯏꯁꯦ ꯆꯦ ꯃꯆꯥ ꯑꯃ ꯁꯦꯝꯃꯒ ꯃꯣꯏꯒꯤ ꯃꯤꯡꯗꯣ ꯃꯆꯥꯗꯨꯅ ꯑꯁꯤ ꯀꯧꯏ ꯈꯔ ꯑꯍꯟꯗꯨꯅ ꯑꯁꯤ ꯀꯧꯏ ꯍꯥꯏꯅ ꯃꯤꯒꯤ ꯃꯔꯤꯒꯤ ꯃꯤꯡ ꯊꯥꯏꯑꯕ ꯍꯔꯒ ꯑꯁꯤ ꯑꯉꯥꯡ ꯈꯣꯏꯗꯒꯤꯅꯦ ꯑꯩꯈꯣꯏ ꯃꯔꯨꯞ ꯑꯣꯏꯁꯦ ꯍꯥꯏꯅ ꯀꯂꯔꯅ ꯏꯔꯒ ꯑꯩꯈꯣꯏꯒꯤ ꯊꯨꯡ ꯉꯥꯗ ꯑꯃꯨꯛ ꯊꯦꯠꯂꯦ ꯑꯣ ꯑꯣ ꯑꯗꯨꯏ ꯏꯆꯦ ꯑꯩꯈꯣꯏꯅꯤꯅꯦ ꯌꯦꯡꯉ ꯏꯆꯦ ꯑꯩꯈꯣꯏꯅꯤꯅ ꯑꯁ ꯍꯣꯔꯦꯟ ꯅꯪꯉ ꯇꯣ ꯊꯥꯕꯤꯒꯦ ꯑꯗꯣ ꯏꯆꯦ ꯑꯩꯈꯣꯏꯅ ꯅꯣꯡꯃꯗꯤ ꯃꯣꯏꯁꯦ ꯑꯆꯥꯄꯣꯠ ꯂꯩꯕꯤꯌꯦ ꯈꯜꯂꯦꯕꯀꯣ ꯅꯨꯡꯁꯤꯗ꯭ꯔꯥ ꯍꯥꯏꯕ ꯑꯉꯥꯡ ꯑꯣꯏꯔꯒ ꯑꯩꯈꯣꯏꯕꯨ ꯑꯗꯨꯝ ꯀꯩꯅꯣ ꯇꯧꯔ ꯂꯩꯕ ꯑꯗꯨꯁꯨ ꯃꯣꯏꯁꯤꯀꯣ ꯃꯣꯏ ꯊꯦꯠꯄꯨ ꯊꯦꯠꯂꯕ ꯑꯩꯈꯣꯏꯅ ꯂꯧꯗ꯭ꯔꯤꯕ ꯊꯥꯎ ꯃꯣꯏꯁꯦ ꯑꯩꯈꯣꯏꯒꯤ ꯁꯨꯃꯥꯡꯗ ꯘꯔꯤ ꯂꯩꯌꯦꯕ ꯑꯗꯨ ꯃꯣꯏꯅ ꯂꯣꯠ ꯅ ꯌꯦꯡꯕꯅꯦ ꯃꯣꯏꯁꯦ ꯂꯧꯕ꯭ꯔꯥ ꯂꯧꯗꯕ꯭ꯔꯥ ꯍꯥꯏꯅ
ꯑꯁ ꯑꯗꯨꯗꯤ ꯑꯗꯨꯗꯤ ꯅꯪꯒꯤ ꯀꯩ ꯍꯥꯏꯁꯦ ꯌꯥꯝ ꯐꯖꯒꯅꯤ ꯍꯤ ꯅꯪ ꯑꯗꯨꯗꯤ ꯑꯗꯨꯒꯤ ꯃꯥꯜꯂꯤ
ꯈꯪꯗꯦ ꯍꯣꯏ ꯑꯉꯥꯡꯁꯤꯡꯗ ꯑꯗꯨꯝ ꯅꯨꯡꯁꯤꯌꯦꯕꯀꯣ
ꯑꯉꯥꯡꯁꯤꯡꯅ ꯑꯉꯥꯡꯁꯤꯡ ꯊꯦꯡꯅ ꯐ ꯅꯪꯕꯨ ꯅꯨꯡꯁꯤ ꯍꯥꯏꯅ ꯆꯤꯊꯤ ꯄꯤꯔꯤ ꯑꯍꯟꯁꯤꯗꯤ ꯁꯣꯏꯗꯅ
ꯑꯣꯏꯔꯝꯒꯅꯤ ꯅꯨꯡꯁꯤ ꯍꯥꯏꯕꯗꯤ ꯃꯔꯨꯞ ꯑꯣꯏꯁꯦ ꯍꯥꯏꯔ ꯇꯧꯔꯛꯄꯅꯦꯕ ꯑꯉꯥꯡ ꯃꯔꯤꯗꯨꯅ
ꯍꯣꯏ ꯆꯍꯤ ꯆꯍꯤꯒꯨꯝꯗꯤ ꯀꯌꯥ ꯀꯦꯌꯥꯒ ꯁꯨꯝ ꯁꯨꯕ ꯃꯤ
ꯑꯉꯥꯡꯔꯣ ꯆꯍꯤ ꯃꯣꯏꯁꯦ ꯀ꯭ꯂꯥꯁ ꯇꯨ ꯃꯣꯏꯗꯤ ꯈꯔ ꯃꯌꯥꯡ ꯑꯣꯏꯕꯅꯤꯅ ꯈꯔ ꯆꯥꯎꯒꯜꯂꯦꯅ ꯑꯗꯨꯏꯕꯒꯤ ꯃꯣꯏꯁꯦ ꯀ꯭ꯂꯥꯁ ꯇꯨ ꯊ꯭ꯔꯤ ꯐꯥꯏꯚꯒꯨꯝꯕ ꯑꯣꯏꯔꯝꯗꯧ ꯃꯥꯜꯂꯦ ꯑꯗꯨꯗꯤ ꯍꯦꯟꯗꯤ ꯌꯥꯝꯃꯝꯃꯣꯏꯕ ꯑꯉꯥꯡ ꯃꯆꯥ ꯃꯆꯥꯅꯦꯕ ꯑꯦ ꯃꯔꯨꯞ ꯑꯣꯏꯁ ꯍꯥꯏꯅ ꯂꯩꯇꯥꯔ ꯏꯔꯛꯄꯅꯦꯕ
ꯍ
ꯑ ꯑꯗꯨꯣ ꯃꯣꯏꯒꯤ ꯃꯤꯡ ꯊꯥꯕꯁꯨ ꯌꯥꯝ ꯅꯄꯩꯉꯣꯏꯅꯦ ꯃꯤ ꯈꯔ ꯑꯩꯈꯣꯏ ꯃꯤ ꯈ꯭ꯋꯥꯏꯗꯒꯤ ꯋꯥꯡꯕꯗꯨꯅ ꯑꯁꯤ ꯀꯧꯏ ꯍꯥꯏꯔꯒ ꯑꯗꯣ ꯅꯦꯝꯕꯗꯨꯅ ꯑꯁꯤ ꯀꯧꯏ ꯀꯥꯏꯔ ꯊꯥꯔ ꯂꯩꯒꯕꯅꯦꯕ
ꯅꯤꯒꯤ ꯃ
ꯁꯥ ꯌꯥꯝ ꯐꯖꯕꯒꯤ ꯃꯥꯜꯂꯦ ꯅꯠꯇꯦ ꯅꯠꯇꯦ ꯑꯗꯨꯒꯤ ꯅꯠꯇꯦ ꯑꯗꯨꯝ ꯁꯨꯝꯅ ꯁꯨꯝ ꯅꯨꯡꯁꯤꯕꯀꯣ ꯍꯥꯏꯗꯤ ꯂꯩꯀꯥꯏ ꯃꯁꯦꯜꯅꯤꯅ ꯏꯀ꯭ꯔꯥꯃꯥꯏ ꯈ ꯇꯤꯒꯗ꯭ꯔ ꯀꯅꯗꯦꯕ ꯁꯨꯝꯅ ꯁꯨꯝ ꯃꯔꯨꯞ ꯑꯣꯏꯁꯦꯅ ꯑꯉꯥꯡ ꯃꯆꯥ ꯃꯆꯥꯅ ꯄꯤꯔꯛꯄꯅꯦ ꯅꯨꯡꯁꯤꯌꯦꯀꯣ ꯑꯥ ꯃꯣꯏꯁꯦ ꯑꯣꯖꯥ ꯑꯣꯏꯌꯦ ꯍꯥꯏꯕꯁꯦ ꯈꯪꯉꯝ ꯇꯧꯔꯤ ꯃꯥꯥꯟꯅꯗ ꯑꯩꯈꯣꯏꯗꯤ ꯋꯥ ꯉꯥꯡꯅꯗꯦꯕꯀꯣ ꯑꯗꯨ ꯑꯗꯨ ꯎꯔꯒꯟꯅ ꯑꯣꯄꯅꯦꯕ ꯑꯗꯨꯝ ꯑꯩꯈꯣꯏꯒꯤ ꯑꯩꯈꯣꯏꯅ ꯈ꯭ꯋꯥꯏꯗꯒꯤ ꯑ ꯒ꯭ꯔꯥꯎꯟꯗ ꯂꯩꯌꯦꯕꯀꯣ ꯃꯣꯏ ꯌꯥꯝꯅ ꯊꯛꯇ ꯂꯩꯌꯦꯦꯕ
ꯑꯣ
ꯑꯩꯅ ꯐꯤ ꯐꯥꯎꯕ ꯈꯣꯠꯄꯁꯦ ꯎꯕ ꯑꯣꯏꯔꯝꯅꯦꯕ
ꯑ ꯃꯊꯪꯗꯀꯣ
ꯇꯉꯗ ꯐꯤꯕꯋꯦ ꯐ
ꯅꯪꯒꯤ ꯂꯐꯝꯁꯨꯦ ꯌꯥꯝ ꯁꯥꯈꯅꯤꯅ
ꯅꯠꯇꯦ ꯀꯥ ꯍꯅꯗꯤ ꯁꯥꯗꯦ ꯅꯨꯡꯗꯥꯥꯡꯡꯗꯤ ꯁꯥꯏꯦ ꯑꯗꯨꯕꯨꯣ ꯍꯧꯖꯤꯛꯀꯨꯝꯕꯗꯤ ꯁꯥꯗꯦꯕꯀꯣ ꯁꯥꯔꯁꯨ ꯌꯥꯝꯅ ꯌꯥꯝꯅ ꯈꯥꯡꯕ ꯉꯝꯗꯕ ꯈꯨꯠꯁꯥꯗꯤ ꯇꯧꯗꯦꯕ
ꯑ ꯑꯗꯨꯗꯤ ꯑ ꯑꯗꯨꯗꯤ ꯒ꯭ꯔꯥꯎꯟ ꯐ꯭ꯂꯣꯔꯗ ꯂꯩꯕꯒꯤ ꯃꯥꯜꯂꯦ ꯑꯗꯨꯗꯤ
ꯍꯣꯏ ꯑꯣꯏꯗꯧ ꯃꯥꯜꯂꯦ ꯑꯁ ꯑꯗꯨꯕꯨ ꯅꯣꯏꯗꯤ
ꯑꯩꯈꯣꯏꯗꯤ ꯑꯥ ꯃꯊꯛꯇ
ꯁꯥꯔꯝꯃꯅꯤ
ꯑꯁ ꯑꯗꯨꯒꯅꯤ ꯑꯗꯨꯕꯨ ꯍꯧꯖꯤꯛꯇꯤ ꯃꯈꯣꯏꯅ ꯃꯄꯨꯅ ꯇꯥꯏ ꯍꯥꯞꯄꯀꯣ
ꯎꯝ
ꯑꯗꯨꯒꯤ ꯍꯧꯖꯤꯛꯇꯛꯇ ꯈꯔ ꯈꯔ ꯏꯪꯉꯤ ꯑꯗꯨꯕꯨ ꯏꯪꯉ ꯏꯪꯉꯁꯨ ꯑꯩꯈꯣꯏ ꯂꯩꯕ ꯃꯐꯝꯗꯤ ꯁꯨꯃꯥꯏꯅ ꯁꯥꯕꯒꯤ ꯃꯐꯝꯅꯤꯅ